ꯁꯨꯃꯥꯏꯅ ꯉꯥꯏꯍꯥꯛ ꯄꯥꯝꯃꯅꯤ
ꯄꯥꯂꯣꯏꯗ꯭ꯔꯤꯕꯣ
ꯂꯣꯏꯔ
ꯀꯕ
ꯍꯌꯦꯡ ꯅ꯭ꯌꯥꯏꯗꯗꯦ ꯅꯪꯒꯤꯗ
ꯍꯌꯦꯡꯅꯦ
ꯑꯗꯨꯗꯤ ꯃꯨꯇꯥ ꯃꯨꯇꯥ ꯇꯨꯝꯗ ꯑꯣꯏꯝꯔꯕꯅꯤꯅꯦ
ꯎꯝ ꯇꯕ ꯌꯥꯕꯅꯤ
ꯀꯌꯥ
ꯏꯟꯇꯔꯚꯤꯌꯨ ꯍꯥꯏꯗꯤ ꯑꯣ ꯑꯗꯨ ꯄꯤꯔꯛꯑꯁꯨ ꯌꯥꯅꯤ ꯏꯟꯇꯔꯚꯤꯌꯨ ꯍꯥꯏꯗꯤ ꯑꯩꯅ ꯂꯧꯗꯣꯏꯅꯦ ꯃꯤꯅꯦ ꯑꯩꯉꯣꯟꯗ ꯂꯧꯗꯁꯤ
ꯑꯗꯨꯗꯤ ꯑꯩ ꯀꯧꯔꯦ
ꯑꯩꯈꯣꯏ ꯑꯩꯅ ꯇꯧꯅꯤ ꯍꯥꯏꯕ ꯐꯤꯜ ꯋꯥꯔꯛꯇꯣ
ꯎꯝ
ꯑꯗꯨꯗꯒꯤ ꯃꯤꯉ ꯑꯣꯗꯗꯒꯤ
ꯑꯗꯨꯗꯤ ꯑꯗꯨꯗꯤ ꯀꯩꯅꯣ ꯀꯧꯗꯌꯦ ꯑꯦꯁꯦꯁꯃꯦꯟ ꯀꯧꯋꯦ ꯅꯪ ꯍꯥꯏꯥꯏꯔꯗ ꯁꯣꯏꯔꯦ
ꯑꯦꯁꯦꯁꯃꯦꯟ
ꯑ ꯑꯗꯨ ꯍꯅ ꯍꯥꯏ
ꯍꯠ ꯀꯩꯅꯣ ꯍꯥꯏꯗꯕ ꯑꯦꯁꯦꯁꯃꯦꯟ ꯂꯧꯕ ꯆꯠꯇꯣꯏꯅꯦꯅ
ꯎꯝ
ꯎꯝ ꯎꯝ
ꯑꯦꯟ ꯇꯔꯕ
ꯎꯝ ꯏꯁꯥ ꯀꯠꯆꯕ ꯂꯣꯏꯔꯦ
ꯏ ꯊꯣꯋꯦ ꯌꯥꯗ꯭ꯔꯥ
ꯁꯤ ꯌꯨꯖꯔꯒꯅꯤ ꯂꯩꯔꯤꯁꯦ ꯆꯠꯊꯣꯛ ꯆꯠꯁꯤꯟꯒꯤ ꯄꯥꯝꯕꯩ ꯊꯥꯏꯅꯉꯩꯗ ꯀꯔꯤꯅ ꯁꯤꯖꯤꯟꯅꯔꯝꯃꯤ
ꯆꯠꯊꯣꯛ ꯆꯠꯁꯤꯟꯒꯤ ꯄꯥꯝꯕꯩ ꯊꯥꯏꯅꯉꯤꯉꯩ ꯃꯇꯝꯗ ꯑꯩꯈꯣꯏꯒꯤ ꯁꯟ ꯒꯥꯔꯤꯅꯆꯤꯡꯕ ꯆꯂꯒꯥꯔꯤ ꯁꯟꯒꯥꯔꯤꯅ ꯆꯤꯡꯕ ꯁꯤꯖꯤꯟꯅꯔꯝꯃꯤ ꯑꯩꯒꯤꯇ ꯆꯀꯂ ꯄꯒꯔ ꯕꯁꯂꯦ ꯠ ꯇꯇꯥꯥ ꯒꯥꯔꯤ ꯁ ꯁꯥꯏꯀꯜ ꯂꯥꯛ
ꯍꯛꯆꯥꯡ ꯐꯕ ꯍꯥꯏꯁꯤ ꯀꯔꯤꯅꯣ
ꯅꯥꯗ ꯌꯦꯛꯇꯅ ꯂꯩꯕꯗꯣ ꯍꯛꯆꯥꯡ ꯑꯣꯏꯕ ꯀꯧꯏ
ꯍꯛꯆꯥꯡ ꯐꯅꯕ ꯍꯣꯠꯅꯕꯗ ꯀꯔꯤ ꯀꯔꯤ ꯆꯪꯏ
ꯐꯔ ꯃꯇꯝꯗꯗ ꯑꯐꯕ ꯆꯥꯛ ꯆꯥꯕ ꯃꯊꯧ ꯇꯥꯏ
ꯅꯪꯗꯤ ꯌꯥꯝ ꯍꯩꯔꯝꯃꯤꯅ ꯀꯥꯏꯗ ꯇꯝꯒꯦ
ꯑꯉꯥꯡꯉꯅꯤꯗ ꯂꯣꯏ ꯇꯝꯃꯛꯈ꯭ꯔꯦ
ꯎꯝ ꯅꯪꯗꯤ ꯑꯉꯥꯡ ꯑꯗꯤ ꯑꯍꯟ ꯍ ꯑꯣꯏꯅ ꯑꯗꯨꯝ ꯄꯣꯛꯂꯛꯑꯗꯥꯏ
ꯎꯝ
ꯎꯝ ꯅꯀꯣꯛꯇꯣ ꯑꯍꯟꯒꯤ ꯅꯀꯣꯛ ꯆꯦꯜꯂꯒ ꯑꯗꯨꯝ ꯄꯣꯛꯂꯑꯗꯥꯏꯅꯦ
ꯗꯥꯏꯅ ꯍꯥꯏꯕꯤꯒꯅꯨꯗ
ꯁꯃꯥꯏꯅ ꯍꯥꯏꯕꯤꯒꯅꯤꯗ ꯑꯁ ꯏꯁꯥꯁꯦ ꯌꯥꯝ ꯍꯥꯀꯖꯩ
ꯑꯋꯥꯖꯋꯦ
ꯋꯥꯔꯕꯣ
ꯋꯥꯔꯦ ꯋꯥꯕ ꯑꯩ ꯅꯝꯐꯨꯗ ꯀꯣꯜ ꯈꯔ ꯁꯥꯥꯟꯅꯕ ꯍꯣꯠꯅꯕꯗ ꯇꯟꯕ ꯁꯥꯟꯅꯕꯒ ꯌꯥꯝ ꯀꯟꯅ ꯆꯠꯇ꯭ꯔꯁꯥ ꯁꯤꯗꯤꯦꯠꯇꯣ ꯗꯦꯠꯇꯣ ꯄ꯭ꯔꯤꯄꯔꯦꯁꯟꯗꯣ ꯑꯗꯨ ꯌꯥꯝ ꯂꯨꯏꯌꯦꯕ ꯑꯗꯨꯅ ꯇꯧꯗꯣꯏꯕ
ꯇꯧꯗꯣꯏꯕꯅ ꯂꯩꯕ ꯇꯧꯔꯨꯗ꯭ꯔꯤꯕ ꯅꯪ ꯉꯁꯤꯁꯨ
ꯇꯧ ꯇꯧꯑꯦ ꯀꯣꯏ ꯀꯣꯏ ꯄꯥꯟ ꯋꯥꯟ ꯇꯦꯟ ꯍꯟꯗ꯭ꯔꯦꯠ ꯊꯥꯎꯖꯟꯗꯩꯟꯍꯧꯔꯤꯅꯤ ꯅꯝꯕꯔ ꯁꯤꯁꯇꯦꯝꯗꯩ ꯌꯥꯎꯋꯦ
ꯋꯥꯠꯂꯤ ꯅꯪꯒꯤꯗꯨꯗꯤ ꯑꯩ ꯈꯪꯉꯦ
ꯔꯤꯖꯅꯤꯡꯗꯨ
ꯎꯝ
ꯌꯥꯝ ꯌꯥꯝꯃꯦ꯫
ꯀꯩ ꯍꯦꯟꯖꯥꯡ ꯆꯥꯔꯕ
ꯀꯧꯕꯨ ꯀꯧꯈꯔꯦꯗ ꯅꯪꯗꯤ
ꯑꯩꯈꯣꯏꯗꯤ ꯉꯁꯤ ꯁꯧꯔꯤ ꯄꯤ
ꯍꯥꯎꯕ
ꯍꯥꯎꯏ ꯍꯥꯎ ꯇꯦꯗ
ꯀꯩ ꯌꯥꯥꯡ ꯆ
ꯑ ꯑꯗꯨꯦ ꯑ ꯑꯗꯨ ꯀꯁꯤ
ꯌꯦ ꯅꯣꯏꯅ ꯂꯧꯔꯣ ꯅꯁꯥ ꯊꯣꯡꯉꯗꯣ ꯍꯥꯎꯕ꯭ꯔꯥ
ꯍꯥꯎꯋꯦ ꯑꯗꯨꯗꯤ ꯏꯁꯥꯅ ꯊꯣꯡꯖꯕꯗꯤ ꯍꯥꯎ ꯇꯥꯅꯤ
ꯊꯣꯡꯉ
ꯀꯩꯕ ꯑꯩꯅꯅꯦ ꯑꯩꯅꯅꯦ ꯌꯥꯎꯔꯦ ꯑꯩꯅꯅꯦ ꯉꯁꯥꯏꯋꯥꯋꯥꯏꯗ ꯂꯥꯟꯅ ꯈꯜꯂꯝꯕ ꯃꯤꯗꯣ ꯑꯩꯒ ꯇꯤꯟꯅꯕ ꯑꯃꯨꯕꯗꯣ
ꯑꯥ
ꯈꯪꯕ
ꯍꯥ
ꯑꯗꯨꯗꯣ ꯑꯩꯅ ꯑꯩꯈꯣꯏ ꯏꯃꯥꯟꯅꯕꯤ ꯑꯃ ꯑꯩꯒ ꯌꯥꯝ ꯇꯤꯟꯅꯕꯗꯣ ꯑꯗꯨꯗ ꯍꯥꯏꯕ ꯀꯥꯟꯗꯅꯦ ꯑꯩꯅ ꯑꯩꯅ ꯈꯜꯂꯤꯗꯣ ꯂꯥꯟꯅ ꯈꯟꯕ ꯑꯣꯏ ꯂꯩꯔꯝꯃꯦꯕ
ꯃꯥꯒꯤ ꯃꯥꯅ ꯌꯦꯡꯗꯕ ꯕꯣꯜꯗꯣ ꯄꯨꯡ ꯑꯅꯤ ꯃꯈꯥꯏ ꯑꯌꯨꯛꯀꯤ ꯑꯅꯤ ꯃꯈꯥꯏꯗꯅꯤ ꯍꯥꯏꯌꯦꯕ
ꯑꯣ
ꯃꯥ ꯅꯨꯡꯊꯤꯟꯒꯤ ꯍꯥꯏꯕ ꯑꯣꯏꯔꯝꯃꯣꯏ ꯑꯅꯤ ꯃꯈꯥꯏꯒꯤ ꯍꯥꯏꯕ ꯑꯣꯏꯔꯝꯅꯦ
ꯑꯝ
ꯑꯗꯨ ꯂꯣꯏꯔꯒ ꯑꯃꯨꯛ ꯑꯌꯨꯛꯀꯤ ꯇꯔꯨꯛꯇꯒꯤꯅ ꯅꯤꯄꯥꯜ ꯃꯈꯥꯏꯐꯥꯎ ꯂꯩꯌꯦꯅ ꯍꯥꯏ ꯅꯪꯁꯨ ꯈꯪꯉꯝꯅꯤ ꯑꯗꯨꯗꯤ
ꯎꯝ ꯂꯩ
ꯑꯗꯨ ꯑꯩꯅ ꯅꯨꯡꯊꯤꯟꯗ ꯑꯩꯗꯤ ꯅꯨꯡꯊꯤꯟꯗ ꯍꯥꯏꯕꯣꯏ ꯅꯤꯡꯗꯅ ꯍꯜꯂꯛꯑꯒꯁꯨ ꯑꯗꯨ ꯌꯦꯡꯕꯒꯤ ꯐꯠ ꯂꯥꯎꯅ ꯂꯥꯛꯄꯒꯤ ꯍꯥꯏꯕꯩ ꯃꯥꯟꯕ
ꯍꯥ
ꯉꯥꯏꯍꯥꯛ ꯂꯩꯔ ꯆꯇꯣꯏꯔꯕꯥ
ꯈꯪꯗꯦ ꯑꯩꯅꯗꯤ ꯍꯥꯏꯗꯤ ꯍꯥꯏꯗꯣꯛꯈꯤꯕꯅꯤ ꯃꯦꯁꯦꯁꯇ ꯅꯪꯅ ꯏꯁꯩ ꯀꯩꯀꯥ ꯇꯧꯔꯤꯁꯦ ꯅꯪꯅ ꯄꯥꯏꯔꯤꯕ ꯈꯨꯠꯂꯥꯏꯗꯣ ꯀꯩ ꯃꯃꯤꯡ ꯀꯧꯒꯦ
ꯑꯩꯅ ꯄꯥꯏꯔꯤꯕ ꯈꯨꯂꯥꯏꯗꯨꯒꯤ ꯃꯃꯤꯡ ꯀꯤꯕꯣꯔꯗ ꯀꯧꯏ ꯄꯤꯌꯥꯅꯣ
ꯄꯤꯌꯥꯅꯣꯗꯣ ꯄꯤꯌꯥꯅꯣꯗꯣ ꯀꯃꯥꯏ ꯀꯃꯥꯏ ꯁꯤꯖꯤꯟꯅꯒꯦ
ꯈꯣꯡꯕꯁꯦ ꯃꯥꯒꯤ ꯅꯝꯐꯝꯗꯣ ꯑꯉꯧꯕ ꯑꯃꯨꯕ ꯂꯩꯗꯅ ꯑꯉꯧꯕꯒꯤ ꯇꯝꯗꯣꯔꯤꯕꯅꯤ ꯑꯃꯨꯕꯒꯤ ꯇꯝꯗꯣꯔꯤꯕꯅꯤ ꯑꯉꯧꯕꯒꯤ ꯅꯝꯐꯝ ꯇꯝꯒꯅꯤ ꯑꯃꯨꯕꯒꯤ ꯅꯝꯐꯝ ꯇꯝꯒꯅꯤ ꯑꯗꯨꯇꯝꯃ ꯍꯩ ꯀꯟꯗ ꯆꯤꯟꯅ ꯍꯥꯏꯒꯅꯤ ꯑꯗꯨ ꯆꯤꯟꯗ ꯍꯥꯏꯔꯤꯕ ꯄꯣꯠꯇꯨ ꯈꯨꯠꯇ ꯊꯣꯡ ꯈꯣꯡꯕ ꯆꯤꯟꯗꯕꯨ ꯍꯦꯛ ꯐꯥꯔꯕ ꯈꯨꯠꯇ ꯄꯥꯕꯒꯤ ꯋꯥꯈꯜꯂꯣꯟ ꯅꯤꯌ ꯑꯝ ꯊꯝꯒꯗꯕ
ꯑꯗꯨꯗ ꯅꯪ ꯀꯩꯅꯣ ꯅꯪ ꯅꯪ ꯍꯧꯖꯤꯛ ꯆꯤꯟꯗ ꯐꯥꯔꯒ ꯈꯨꯠꯇ ꯑꯗꯨꯝ ꯐꯥꯔꯕꯣ꯫
ꯍ ꯑꯩ ꯆꯤꯟꯗꯕꯨ ꯍꯦꯛ ꯐꯥꯔꯕ ꯈꯨꯠꯇ ꯑꯗꯨꯝ ꯐꯥꯔꯦ
ꯑꯗꯣ ꯀꯃꯥꯏꯅ ꯐꯔꯕ ꯑꯩꯅ ꯇꯧꯔꯨꯕ ꯁꯤꯁꯦ
ꯎꯝ
ꯑꯁꯤꯗ ꯆꯤꯟꯗ ꯐꯥ ꯈꯨꯠꯇ ꯈꯨꯠ ꯀꯩꯁꯨ ꯐꯥꯗꯦ
ꯅꯣꯏꯅ ꯑꯃꯛ ꯀꯩꯅꯣ ꯇꯧꯕꯅꯦ ꯕꯥ ꯑꯗꯨꯒꯤ ꯏꯁꯀꯦꯜ ꯂꯩꯗꯅ ꯑꯗꯨ ꯁꯤꯟꯕ ꯌꯥꯗꯦ ꯑꯩꯈꯣꯏ ꯈꯨꯠꯇ ꯂꯣꯏ ꯂꯩ ꯍꯧꯖꯤꯛ ꯏꯁꯩ ꯃꯈꯗꯛꯇ ꯉꯥꯡꯕ ꯃꯇꯝꯗ ꯑꯩ ꯑ ꯑꯩ ꯆꯤꯟꯅꯗꯤ ꯍꯥꯏꯕ ꯉꯝꯃꯣꯏ ꯁꯤ ꯏꯁꯀꯦꯜꯁꯦ ꯁꯤ ꯑꯣꯏꯅꯤꯗꯤ ꯑꯗꯨꯕꯨ ꯀꯩꯅꯣꯗꯗꯤ ꯈꯨꯠꯇ ꯍꯦꯛ ꯄꯥꯏꯕꯒꯗꯤ ꯑꯗꯨꯝ ꯈꯪꯉꯅꯤ ꯍꯥꯏꯗꯤ ꯎꯝ ꯁꯦꯀꯦꯟ ꯃꯉꯥꯐꯥꯎ ꯐꯥꯔꯣꯏ ꯅꯪ ꯏꯁꯩꯗꯣ ꯑꯩ ꯈꯨꯠꯇ ꯑꯗꯨꯝ ꯈꯣꯡꯀꯅꯤ
ꯎꯝ ꯏꯁꯩ ꯇꯝꯗ ꯀꯩꯀꯩ ꯆꯪꯏ ꯍꯩꯅꯕ ꯍꯣꯠꯅꯕꯗ
ꯊꯋꯥꯏ ꯌꯥꯎꯕꯥ ꯆꯪꯏ
ꯊꯋꯥꯏ ꯌꯥꯎꯕ ꯑꯣꯖꯥ ꯒꯨꯔꯨ ꯃꯁꯛ ꯈꯪꯕ ꯏꯁꯩ ꯍꯩꯕꯁꯤ ꯀꯔꯤꯕꯨ ꯆꯤꯡꯒꯦ ꯀꯔꯝꯕ ꯃꯤꯕꯨ ꯏꯁꯩ ꯍꯩꯕ ꯆꯤꯡꯒꯦ
ꯍꯣꯏ ꯍ
ꯀꯃ
ꯈꯪꯖꯕꯗꯨꯗꯤ ꯀꯩ ꯍꯥꯏꯅ ꯍꯥꯏꯖꯅꯣ
ꯀꯉꯣ
ꯑꯗꯨꯗꯤ ꯍꯩꯕꯁꯦ ꯐꯖꯅ ꯁꯛꯄ ꯍꯩꯕꯗꯨꯕꯨ ꯏꯁꯩ ꯁꯛꯄ ꯍꯩꯕ ꯁꯤꯡꯉꯦ ꯑꯩꯒꯤ ꯊꯃꯣꯏꯕꯨꯁꯨ ꯁꯨꯝꯍꯕ ꯉꯝꯕ ꯇꯥꯕꯗ
ꯁꯨꯔ ꯇꯜ ꯆꯥꯅ ꯁꯛꯄ ꯃꯤꯒꯤ ꯊꯝꯃꯣꯏꯕꯨ ꯁꯨꯝꯕ ꯉꯝꯕ ꯁꯨꯔ ꯑꯃꯁꯨꯡ ꯇꯥ ꯆꯥꯗ꯭ꯔꯗꯤ ꯃꯤꯒꯤ ꯊꯝꯃꯣꯏ ꯁꯨꯝꯃꯝꯕ ꯀꯩ ꯀꯩꯗꯧꯅꯨꯡꯗꯁꯨ ꯉꯝꯃꯣꯏ ꯑꯩꯗ ꯈꯪꯕ
ꯆꯥꯗ꯭ꯔꯗꯤ
ꯑꯥ
ꯃꯤꯒꯤ ꯊꯝꯃꯣꯏ ꯀꯩꯗꯧꯅꯨꯡꯗꯁꯨ ꯁꯨꯡꯒꯠꯄ ꯉꯝꯃꯣꯏ ꯏꯁꯩꯗꯨꯅ
ꯎꯝ
ꯁꯨꯔ ꯑꯃꯁꯨꯡ ꯇꯥꯎ ꯆꯥꯔꯕ ꯃꯇꯨꯡ ꯏꯁꯥꯗ ꯏꯁꯩꯗꯣ ꯍꯩꯅꯔꯕ ꯆꯨꯁꯟꯅꯔꯕ ꯃꯇꯨꯡ ꯊꯃꯣꯏꯗ ꯐꯥꯎꯔꯛꯂꯤꯕ ꯏꯁꯩꯗꯨꯒ ꯁꯨꯔꯗꯨꯒ ꯇꯥꯗꯨꯒ ꯄꯨꯂꯞ ꯆꯥꯕꯕꯨ ꯁꯛꯑꯕ ꯃꯇꯨꯡꯗ ꯏꯁꯩ ꯑꯗꯣ ꯊꯋꯥꯏ ꯍꯥꯞꯄ ꯑꯩꯁꯥ ꯐꯖꯥꯕ ꯀꯧꯋꯥꯅꯤ ꯅꯪꯅ ꯈ꯭ꯋꯥꯏꯗꯒꯤ ꯅꯨꯡꯁꯤꯟꯕꯤꯁꯦ ꯀꯅꯥꯅ
ꯑꯩꯅ ꯈ꯭ꯋꯥꯏꯖ ꯁꯕꯁꯦ ꯑꯅꯤ ꯁꯨꯏ
ꯎꯝ
ꯃꯔꯤꯗꯖꯔ ꯑꯅꯤꯗ ꯊꯪ ꯑꯗꯨ
ꯀꯦ
ꯃꯗꯤ ꯐ ꯊ ꯐꯦꯃꯤꯂꯤꯗꯤ ꯐꯦꯃꯤꯂꯤ ꯑꯣꯏꯗꯣꯏꯕ ꯑꯣꯏꯒꯗꯣꯏꯔꯤꯕ ꯑ
ꯀꯕ
ꯑꯗꯣ ꯐꯦꯃꯤꯂꯤꯒꯤ ꯑꯣꯏꯗꯣꯔꯤꯕ ꯑꯍꯨꯝ ꯈꯜ ꯄꯤꯔꯤ ꯃꯤꯁꯤꯅ
ꯀ ꯍꯥꯏꯔꯦ ꯇꯔ
ꯀꯥꯏꯩꯅ ꯐꯥꯏꯗꯦ ꯅꯨꯡ ꯁꯤꯁꯦ
ꯎꯝ
ꯀꯍꯨꯝꯗꯤꯁꯔꯕꯀꯣ ꯐꯔꯦ ꯑꯗꯨꯒ ꯀꯣꯏꯗꯣꯛ ꯂꯩꯔ ꯑꯩꯅ ꯈ꯭ꯋꯥꯏꯅꯁꯨ ꯌꯦꯡꯕ ꯂꯩꯔꯤꯕ ꯗꯨꯅꯤꯌꯥꯗꯨꯗ
ꯎꯝ ꯑꯣ
ꯑ ꯑ ꯇ
ꯅꯤꯝꯀꯤ ꯀꯃꯥꯏ ꯍꯧꯅꯤ ꯈꯪꯕꯗ
ꯊꯪꯒꯦꯗꯤ
ꯑꯩꯈꯣꯏꯅꯅꯦ ꯗꯤꯋꯥꯂꯤ ꯃꯇꯝꯁꯦ ꯗꯤꯋꯥꯂꯤ ꯃꯇꯝꯁꯦ ꯀꯩꯒꯤ ꯗꯤꯋꯥꯂꯤ ꯇꯧꯔꯤꯕꯅꯣ ꯈꯪꯕ
ꯀꯩꯅꯣꯒꯤ ꯑꯩꯈꯣꯏꯒꯤ ꯏꯔꯥꯡꯁꯤꯇꯥ ꯐꯕꯗꯣ
ꯎꯝ
ꯑꯗꯨꯒꯀ
ꯁꯤꯇꯥꯅ ꯔꯥꯕꯣꯟꯅ ꯐꯥꯈꯤꯕ ꯐꯥꯈ꯭ꯔꯒ ꯑꯗꯩꯗꯤ ꯔꯔꯥꯝꯅ ꯂꯧꯕ ꯆꯠꯂꯒ ꯕꯣꯟꯒ ꯍꯥꯠꯂꯔꯒ ꯂꯥꯟꯒ ꯇꯧ ꯂꯩꯔꯒ ꯁꯤꯤꯇꯥ ꯄꯨꯔ ꯍꯜꯂꯛꯄꯗꯣ
ꯍꯜꯂꯣ
ꯇꯥꯏꯌꯦ
ꯑꯗꯨ ꯅꯠꯇ꯭ꯔꯣ ꯗꯤꯋꯥꯂꯤꯗ ꯀꯩ ꯀꯩ ꯇꯧꯏꯤ ꯗꯤꯋꯥꯂꯤꯗ ꯨ ꯃꯔꯣ ꯂꯣꯏ ꯁꯦꯡꯗꯣꯛꯑꯒ ꯀꯦꯟꯗꯜ ꯃꯌꯥꯝ ꯊꯥꯏ
ꯎꯝ
ꯀꯦꯗꯜ ꯌꯥꯝ ꯊꯥꯅꯤ ꯑꯗꯣ ꯥꯕꯨ ꯀꯩꯅꯣꯒ ꯔꯥꯝꯒ ꯁꯤꯗ ꯍꯜꯂꯛꯄꯒꯤ ꯅꯨꯡꯉꯥꯏꯕ ꯐꯣꯡꯗꯣꯛꯄ ꯑꯣꯏꯅꯅꯤ ꯃꯥ ꯃꯌꯥꯝꯅꯦ ꯍꯔꯥꯎꯖꯕ
ꯀꯩꯕ
ꯍꯥꯏꯩꯅ ꯊꯥꯏꯕ ꯃꯃꯥꯡꯉꯩꯗ ꯀꯩꯗꯧꯔꯕꯝꯅꯤꯅ ꯑꯕ
ꯇꯥꯏ ꯑꯦꯔꯃꯡꯒꯦ
ꯎꯝ
ꯅꯪꯅꯦ
ꯎꯝ
ꯅꯪ ꯑꯗꯨꯗꯨꯒ ꯇꯝ ꯇꯗꯅꯦ
ꯑꯥ
ꯑꯩꯅ ꯈ꯭ꯋꯥꯏꯗꯒꯤ ꯅꯨꯡꯉꯥꯏꯖꯗꯕꯁꯦ ꯀꯔꯤꯅꯣ
ꯑꯩꯅ ꯈ꯭ꯋꯥꯏ ꯅꯨꯡꯉꯥꯏꯖꯗꯕ ꯑꯩ ꯑꯍꯥꯟꯕ ꯃꯇꯝ ꯃꯇꯝꯗ ꯃꯇꯝ ꯌꯥꯝ ꯃꯥꯡꯍꯟꯈ꯭ꯔꯦ ꯑꯗꯨ ꯈ꯭ꯋꯥꯏ ꯅꯨꯡꯉꯥꯏꯖꯗꯦ ꯑꯩꯅ
ꯎꯝ
ꯑꯦꯟꯅ ꯀꯩꯒꯨꯝꯕ ꯊꯕꯛꯁꯤꯡꯗꯣ ꯃꯇꯝ ꯆꯥꯅ ꯇꯧꯔꯝ ꯇꯥꯔꯒꯗꯤ ꯑꯗꯣ ꯍꯧꯖꯤꯛ ꯍꯧꯖꯤꯛꯁꯦ ꯑꯩꯅ ꯑꯩ ꯑꯩ ꯑꯃ ꯑꯣꯏꯕꯗ ꯑꯩꯅ ꯅꯨꯡꯉꯥꯏꯇꯕꯗꯤ ꯍꯧꯖꯤꯛꯀꯤꯁꯤ ꯂꯩꯗꯤ ꯂꯩꯇꯦꯕꯀꯣ ꯑꯩꯁꯨ ꯑꯗꯨꯒꯤ ꯃꯇꯝꯗ ꯑꯉꯥꯡꯁꯨ ꯑꯣꯏꯔꯤꯕꯅꯤꯅ ꯃꯇꯝꯗꯣ ꯆꯞ ꯆꯞ ꯇꯥꯕ ꯇꯥꯔꯒꯗꯤ ꯑꯩ ꯌꯥꯝ ꯊꯤ ꯍꯔꯥꯎꯏ
ꯍꯣꯏ
ꯑꯩꯅ ꯅꯤꯡꯉꯤꯕꯁꯨ ꯍꯧꯖꯤꯛ ꯊꯨꯡꯒꯅꯤ ꯍꯥꯏꯅꯁꯨ ꯈꯜꯂꯤ
ꯎꯜ
ꯀꯦꯕ ꯀꯅꯣ ꯍꯜꯂꯣ